ꯍꯜꯂꯣ
ꯅꯨꯡꯉꯥꯏꯔꯤꯕꯣ꯫
ꯅꯨꯡꯉꯥꯏꯔꯤꯌꯦ꯫
ꯀꯩꯗꯧꯔꯝꯃꯤꯅꯣ?
ꯑꯁ ꯀꯩꯁꯨ ꯇꯧꯗꯦꯗ ꯑꯗꯨꯝ ꯂꯩꯔꯝꯕꯅꯦꯗ꯫
ꯎꯝ ꯀꯩꯁꯨ ꯇꯧꯗꯦ ꯍꯥꯏꯁꯦ ꯐꯝꯕ꯭ꯔꯣ, ꯇꯨꯝꯕ꯭ꯔꯣ ꯍꯪꯕꯅꯤꯅꯦ꯫
ꯑꯣ ꯇꯨꯝꯃꯒ ꯂꯩꯑꯦ꯫
ꯑꯁ ꯍꯣꯏ ꯍꯣꯏ ꯐꯩꯌꯦ ꯑꯗꯨꯗꯤ꯫
ꯅꯪꯗꯤ ꯀꯩꯗꯧꯔꯤꯅꯣ?
ꯑꯩꯗꯤ ꯆꯥ ꯊꯛꯄ ꯂꯣꯏꯔꯒ ꯂꯩꯔꯤꯌꯦ ꯑꯗꯨꯝ ꯐꯝꯃꯤꯑꯦ꯫
ꯊꯦꯡꯉꯦꯗ ꯑꯆꯥ ꯊꯛꯏꯁꯦ ꯍꯧꯖꯤꯛ꯫
ꯑꯣꯏ ꯊꯕꯛ ꯑꯃ ꯆꯠꯂꯨꯕ ꯑꯗꯨꯒꯤ꯫
ꯍꯥꯎꯕ꯭ꯔꯣ ꯆꯥ ꯊꯛ ꯄꯗꯨ꯫
ꯑꯁ ꯍꯥꯎꯋꯦ ꯌꯥꯝ ꯍꯥꯎꯋꯦ ꯆꯉꯥꯡꯗꯨꯀꯣ ꯍꯥꯏꯒꯦ, ꯆꯉꯥꯡꯗ ꯆꯤꯅꯤ ꯈꯔ ꯍꯥꯞꯄꯤꯗꯅ ꯑꯗꯨꯒ, ꯆꯝꯄ꯭ꯔꯥꯗꯣ ꯈꯤꯇꯪ ꯊꯝꯕ ꯁꯨꯝꯃꯒꯀꯣ꯫
ꯌꯥꯝꯗꯦ, ꯈꯤꯇꯪꯒ꯫
ꯈꯤꯇꯪ ꯈꯛꯅꯦ ꯍꯥꯏꯗꯤ ꯑꯥ, ꯀꯩ ꯍꯥꯏꯗꯣꯏꯅꯣ ꯈꯪꯗꯦ꯫
ꯈꯪꯉꯗ ꯌꯥꯗ ꯀꯩ
ꯍꯩꯕ ꯍꯩꯇ꯭ꯔꯦ꯫
ꯑꯎꯅ
ꯏꯪꯒ꯭ꯔꯥꯖꯤ ꯌꯥꯎꯔꯛꯀꯅꯦꯕ꯫
ꯌꯥꯎꯁꯨ ꯅꯅ ꯍꯥꯏꯔꯣ꯫
ꯒ꯭ꯂꯥꯁꯀꯤ ꯃꯇꯨꯡ ꯏꯟꯅ ꯍꯥꯞꯄꯤꯅꯦ꯫
ꯑꯣ
ꯍꯥꯎꯋꯦ ꯍꯥꯎꯋꯦ꯫ ꯑꯗꯨꯒꯥ ꯑꯆꯥꯄꯣꯠ ꯁꯦ ꯍꯞꯄꯥ꯫ ꯑꯌꯨꯛꯁꯦ ꯑꯝ, ꯑꯁ ꯑꯩꯌꯨꯛ ꯀꯁꯦ, ꯀꯥꯡꯁꯣꯏ ꯍꯥꯏꯗꯤ ꯃꯅꯥ ꯃꯁꯤꯡ꯫ ꯑꯗꯨꯝ ꯄꯨꯜꯂꯒ ꯊꯣꯡꯕꯗꯣ ꯎꯝ ꯑꯗꯨ, ꯊꯣꯡꯉꯦ ꯑꯗꯨꯒ ꯑꯂꯨ ꯀꯥꯡꯉꯧ ꯇꯧꯔꯦ ꯆꯥꯔꯦ꯫
ꯀꯅꯥꯅꯥ ꯊꯣꯡ ꯒꯦ?
ꯑꯌꯨꯛꯇꯗꯤ ꯑꯩ꯫ ꯇꯥꯕ꯭ꯔꯣ?
ꯇꯥꯏꯌꯦ ꯇꯥꯏꯌꯦ꯫
ꯎꯝ ꯑꯌꯨꯛꯇꯗꯤ ꯑꯩ ꯑꯗꯨꯝ ꯊꯣꯡꯉꯦꯕ꯫
ꯅꯨꯡꯗꯥꯡꯅꯤ ꯀꯅꯥ ꯊꯣꯡꯒꯦ ꯑꯗꯨꯗꯤ
ꯅꯨꯡꯗꯥꯡꯗꯤ ꯍꯧꯖꯤꯛꯀꯤꯗꯤ ꯏꯃꯥ ꯊꯣꯡꯗꯧ ꯃꯥꯜꯂꯦ꯫ ꯍꯥꯏꯗꯤ ꯑꯌꯨꯛꯇꯗꯤ ꯏꯃꯥ ꯂꯩꯇꯦꯕ ꯀꯩꯊꯦꯜ ꯆꯠꯂꯦꯕꯀꯣ ꯑꯣ ꯑꯗꯨꯅ ꯑꯌꯨꯛꯇꯅ ꯑꯩꯈꯣꯏ ꯏꯅꯥꯎꯄꯁꯦ ꯄꯥꯁꯤꯁꯀꯨꯜ
ꯑꯁ ꯀꯩꯅꯣꯗꯣ ꯏꯅꯥꯎꯄꯥ ꯁꯀꯨꯜ ꯆꯠꯄꯗ ꯄꯨꯡ ꯇꯔꯨꯛ ꯃꯈꯥꯏ ꯆꯠꯂꯦ ꯏꯄꯥꯅ ꯄꯨꯡ ꯃꯥꯄꯜ ꯇꯥꯔꯤ ꯊꯕꯛ ꯆꯠꯂꯦ ꯇ꯭ꯨꯏꯁꯟꯃꯛ ꯆꯠꯄ ꯃꯇꯝꯗ ꯑꯁ
ꯑꯗꯨꯗꯤ ꯄꯨꯡ ꯀꯌꯥ ꯆꯠꯄꯔ ꯑꯗꯨꯗꯤ
ꯑꯩꯁꯦ ꯄꯨꯡ ꯑꯩ ꯆꯠꯂꯦ ꯇꯔꯦꯠ ꯅꯤꯄꯥꯜ ꯃꯥꯄꯜꯗ ꯆꯠꯂꯦ
ꯀꯩꯀꯩ ꯍꯣꯠꯅꯔꯤꯒꯦ ꯑꯗꯨꯗꯤ ꯅꯠꯇꯦ
ꯀꯩꯁꯨ ꯍꯣꯠꯅꯗꯦꯗ ꯑꯗꯨꯝ ꯉꯝꯅ ꯉꯝꯅꯕ ꯑꯗꯨꯝ ꯆꯠꯂꯤꯕ ꯍꯥꯏꯕꯗꯨꯅꯤ
ꯀꯥꯏ ꯆꯠꯂꯤꯅꯣ ꯈꯪꯕ ꯌꯥꯕ꯭ꯔꯣ
ꯑꯁ ꯑꯗꯨꯗꯤ ꯅꯨꯡꯉꯥꯏꯗꯧ ꯃꯥꯟꯗ꯭ꯔꯦ
ꯑꯩꯁꯨ ꯌꯥꯗꯦꯅꯦ ꯋꯥ ꯉꯥꯡꯕ ꯀꯥꯟꯗ ꯑꯁꯦꯡ ꯑꯁꯦꯡꯕ ꯑꯗꯨꯝ ꯉꯥꯡꯉꯏꯕꯒꯤ
ꯃꯤꯁꯤꯡꯅ ꯌꯥꯝ ꯁꯥꯎꯔ
ꯅꯠꯇꯦ ꯅꯪ ꯊꯕꯛ ꯆꯠꯄꯗꯨ ꯀꯩꯀꯩ ꯊꯕꯛ ꯍꯣꯠꯅꯔꯤꯒꯦ ꯍꯥꯏꯕꯅꯤ
ꯀꯩꯁꯨ ꯇꯧꯗꯦ ꯍꯥꯏꯕ ꯀꯩꯁꯨ ꯇꯧꯗꯦꯌꯦ ꯀꯩꯁꯨ ꯇꯧꯗꯦ꯫
ꯄꯪꯆꯠ ꯆꯠꯄꯅꯤꯅꯦ ꯑꯗꯨꯗꯤ ꯑꯩꯗꯤ ꯀꯣꯂꯦꯖꯀꯨꯝꯕꯗꯤ ꯂꯣꯏꯁꯤꯟꯈ꯭ꯔꯕꯣ꯫
ꯀꯣꯂꯦꯖ ꯂꯣꯏꯕ ꯆꯍꯤ ꯑꯅꯤ ꯂꯣꯏꯔꯦꯅꯤ ꯆꯍꯤ ꯑꯅꯤ ꯐꯥꯔꯦ
ꯑꯣ ꯐꯩꯅꯦ
ꯅꯪꯒꯤ ꯑ
ꯅꯪꯉꯣꯟꯗꯒꯤ ꯑꯃ ꯇꯥꯏꯌꯦ ꯑꯩꯅ ꯂꯣꯏꯁꯟꯕꯗꯣ ꯑꯅꯤ
ꯑꯣ ꯍꯣꯏ
ꯑꯩ ꯑꯃ
ꯎꯝ
ꯅꯨꯡꯉꯥꯏꯔꯝꯃꯅꯤꯍ ꯀꯣꯂꯦꯖ ꯂꯣꯏꯁꯟꯕꯒꯤ
ꯑꯁ ꯑꯗꯨ ꯂꯣꯏꯔꯒ ꯃꯊꯥ ꯍꯦꯟꯅ ꯁꯥꯈ꯭ꯔꯦ
ꯍꯣ
ꯇꯨꯡꯗ ꯇꯨꯡꯗ ꯀꯃꯥꯏꯅ ꯍꯤꯡꯗꯧꯔꯤ ꯍꯥꯏꯕꯒꯤ ꯄꯥꯈꯠꯄꯗꯣ
ꯑꯗꯨꯃꯥꯏ ꯂꯩ
ꯄꯩꯁꯥ ꯄꯥꯏꯕ ꯅꯨꯄꯥ ꯑꯃ ꯊꯤꯔꯣ ꯀꯔꯤꯅꯣ
ꯃꯤꯕꯨ ꯄꯩꯁꯥ ꯄꯥꯏꯕ ꯃꯤ ꯄꯪꯊꯤꯊꯤꯕꯒꯤ ꯌꯥꯕ ꯇꯥꯏꯞꯇ ꯄꯩꯁꯥ ꯄꯥꯏꯔꯒ ꯏꯃꯨꯡ ꯎꯝ
ꯑꯩꯅ ꯍꯥꯏꯔꯗꯤ ꯑꯐꯕꯔꯣꯝꯅ ꯍꯥꯏꯕꯅꯤꯗ
ꯍꯣꯏꯅꯦ ꯑꯗꯨꯝꯗꯤ ꯆꯨꯝꯃꯦ ꯂꯣꯏꯔꯁꯨ
ꯇꯦꯟꯁꯟ ꯂꯩꯕꯩ ꯃꯍꯨꯠꯇ ꯅꯤꯄꯥ ꯄꯩꯁꯥ ꯄꯥꯏꯕ ꯈꯔ ꯐꯥꯔꯣ ꯀꯩꯅꯣ
ꯑꯩꯅ ꯍꯣꯏꯅꯦꯀꯣ ꯑꯩꯅ ꯍꯥꯏ ꯑꯥꯗꯣ ꯑꯩꯅ ꯍꯥꯏꯕꯗꯤ ꯎꯝ ꯍꯧꯖꯤꯛꯀꯥꯟꯗꯤ ꯀꯩ ꯍꯥꯏꯗꯣꯏꯅꯣ ꯎꯝ ꯄꯨꯟꯁꯤꯁꯦ ꯋꯥꯕ ꯃꯇꯝ ꯅꯨꯡꯉꯥꯏꯕ ꯃꯇꯝ ꯂꯩꯗꯅꯀꯣ꯫ ꯒꯋꯥꯟ ꯇꯦ ꯀꯩꯥꯏꯗꯣꯏꯅꯣ ꯍꯥꯏꯕ ꯍꯩꯇ꯭ꯔꯦꯅꯦ꯫ ꯒ꯭ꯌꯥꯟ ꯇꯥꯕ ꯃꯤ ꯍꯥꯏꯕꯁꯤꯗꯤ ꯌꯥꯝ ꯇꯥꯡꯉꯤꯗꯅ ꯍꯧꯖꯤꯛꯀꯤ ꯃꯇꯝꯗ
ꯂꯩꯕꯕꯨꯗꯤ ꯌꯥꯝ ꯂꯩꯕ ꯑꯗꯨ ꯑꯣꯏꯔꯁꯨ ꯂꯧꯈꯠꯄ ꯃꯤ ꯍꯥꯏꯕꯁꯤꯗꯤ ꯂꯩꯇꯕꯗꯣ ꯑꯗꯨꯒꯤ ꯋꯥꯅꯤꯗ
ꯌꯨꯝ ꯄꯥꯟꯕ ꯌꯥꯔꯗꯤ ꯅꯍꯥꯟꯅ ꯄꯥꯟꯈ꯭ꯔꯅꯤ
ꯌꯥꯗꯤ ꯌꯥꯔꯝꯒꯅꯤꯗ
ꯑꯁ ꯑꯩꯅ ꯍꯧꯖꯤꯛ ꯍꯥꯏꯔꯤꯁꯦ ꯅꯪ ꯒ꯭ꯌꯥꯟ ꯇꯥꯗ꯭ꯔ ꯃꯥꯜꯂꯦ ꯌꯨꯝ ꯄꯥꯟꯒꯦ ꯍꯥꯏꯔꯗꯤ ꯅꯍꯥꯟꯅ ꯄꯥꯟꯈ꯭ꯔꯅꯤ ꯍꯥꯏꯕꯅꯤꯗ
ꯒ꯭ꯌꯥꯟ ꯇꯔꯦ ꯒ꯭ꯌꯥꯟ ꯇꯥꯔꯦ
ꯎꯝ꯫
ꯕꯣꯜ ꯌꯦꯡꯒꯗ꯭ꯔꯣ
ꯑꯁ ꯌꯦꯡꯗꯦꯗ ꯑꯗꯨ ꯌꯦꯡꯉꯗꯤ ꯑꯩ ꯑꯌꯨꯛꯇ ꯍꯧꯒꯠꯄ ꯉꯝꯗꯦ ꯑꯌꯨꯛꯇ ꯊꯕꯛ ꯌꯥꯝꯕꯅꯤꯅ ꯑꯗꯨꯁꯨ
ꯁꯨ ꯊꯦꯡꯕꯅꯤ ꯅꯀꯣ
ꯉꯝꯗꯦ ꯌꯦꯡꯕꯕꯨꯗꯤ ꯌꯥꯢ ꯑꯗꯨ ꯑꯣꯏꯔꯁꯨ ꯑꯌꯨꯛꯇꯗꯤ ꯊꯕꯛ ꯌꯥꯝꯃꯤꯗꯅꯀꯣ ꯑꯃꯨꯛ ꯑꯩꯁꯨ ꯆꯠꯂꯦ
ꯍꯥꯏꯗꯤ ꯃꯤ ꯃꯥꯡ ꯊꯣꯛꯂꯛꯄ ꯀꯥꯟꯗ ꯇꯨꯝꯁꯤꯠ ꯐꯗꯔ꯭ꯗꯤ ꯅꯨꯡꯉꯥꯏꯇꯦ ꯕ ꯆꯠꯄ ꯃꯇꯝꯗ
ꯆꯥ ꯆꯥ ꯈꯪꯉꯦ ꯈꯪꯉꯦ ꯌꯥꯝ ꯒ꯭ꯌꯥꯟ ꯇꯥꯕ ꯃꯤꯅꯤꯅꯦꯅ
ꯌꯥꯝ ꯌꯥꯝ ꯒ꯭ꯌꯥꯟ ꯇꯥꯕ ꯃꯤꯗꯤ ꯅꯠꯇꯦꯗ꯫
ꯈꯤꯇꯪꯗꯤ ꯂꯝꯍꯦꯟ ꯍꯥꯏꯗꯨꯔ ꯈꯤꯇꯪ ꯈꯛꯇꯤ ꯂꯝ ꯍꯦꯜꯂꯦ ꯍꯥꯏꯕꯗꯣ
ꯑꯗꯨ ꯍꯥꯏꯕ ꯌꯥꯏ ꯄꯨꯔꯥ ꯌꯥꯝ ꯒ꯭ꯌꯥꯟ ꯇꯥꯕ ꯃꯤꯗꯤ ꯅꯠꯇꯦꯗ ꯏꯃꯨꯡꯒꯤꯗꯃꯛ ꯈꯜꯂꯒ ꯑꯩꯅ
ꯀꯩ ꯀꯩ ꯀꯣꯂꯦꯖꯇ ꯀꯥꯔꯝꯒꯦ
ꯍꯥꯏꯔꯣꯏꯗ
ꯊꯗ ꯍꯥꯏꯌꯣꯗ
ꯍꯥꯏꯔꯣꯏ꯫
ꯀꯩꯒꯤ
ꯍꯥꯏꯕ ꯇꯜꯂꯦ
ꯏꯁ ꯇꯜꯂꯦ ꯀꯥꯌꯦ
ꯍꯧꯖꯤꯛ ꯀꯥꯟꯁꯦ ꯅꯣꯡ ꯌꯥꯝ ꯑꯁ
ꯁꯤ ꯑꯣꯏꯋꯦꯗꯔꯁꯦꯒꯣ ꯌꯥꯝ ꯍꯅꯗꯦꯀꯣ ꯑꯁꯦꯡꯕ ꯅꯣꯡ ꯆꯨꯅꯤꯡꯉꯤꯗꯤ ꯆꯨꯅꯤ ꯅꯨꯡꯁꯥ ꯊꯣꯛꯅꯤꯡꯉꯤꯗꯤ ꯄꯪꯊꯣꯛ ꯊꯣꯛꯀꯅꯤ
ꯎꯝ
ꯁꯥꯕꯅ ꯎꯝ ꯍꯦꯟꯖꯤꯟꯅ ꯑꯃꯨꯛ ꯁꯥꯕ
ꯍꯣꯏꯅꯦ꯫
ꯌꯥꯝ ꯇꯨꯀꯠꯆꯈ꯭ꯔꯦꯗ ꯋꯦꯗꯔꯖꯦ ꯑꯗꯨ ꯅꯣꯡ ꯆꯨ ꯅꯣꯡ ꯆꯨꯔꯗꯤ ꯈꯔꯕꯨꯗꯤ ꯂꯩꯕ ꯅꯨꯡꯉꯥꯏ ꯏꯪ ꯀꯣ
ꯑꯥ ꯃꯤꯁꯦ ꯋꯥ ꯌꯥꯝ ꯄꯦꯠꯇ꯭ꯔꯥ
ꯃꯤꯔꯣ
ꯎꯝ
ꯄꯦꯠꯂꯦ ꯍꯣꯏ
ꯋꯥ ꯌꯥꯝ ꯄꯦꯠꯂꯦ ꯄꯦꯠꯄꯁꯨ ꯍꯩꯇꯦ ꯑꯗꯨ ꯇꯧꯔꯗꯤ ꯑꯁ ꯈꯟꯗ꯭ꯔ ꯑꯗꯨꯃꯥꯏꯅ
ꯆꯜꯂꯤꯅꯦ
ꯑꯗꯨꯒ ꯐꯕꯗꯣ ꯇꯧꯔꯨꯗ꯭ꯔꯒꯅ ꯑꯁ ꯑꯩ ꯇꯧꯔꯝꯃꯗꯤ ꯐꯒꯗꯕ ꯑꯗꯨꯃꯥꯏꯅ ꯈꯜꯂꯤꯕꯣ ꯑꯗꯨꯒ ꯇꯧꯗ꯭ꯔ ꯑ ꯀꯩ ꯍꯥꯏꯗꯣꯏꯅꯣ ꯇꯧꯗ꯭ꯔꯒꯅ ꯑꯁ ꯇꯧꯔꯝꯕꯗꯤ ꯐꯒꯗꯕ ꯑꯗꯨꯃꯥꯏꯅ ꯈꯟꯗ꯭ꯔꯣ ꯑꯩꯁꯨ ꯈꯜꯂꯦꯕ ꯑꯗꯨꯃꯥꯏꯅ
ꯎꯝ
ꯑꯁ ꯌꯥꯝ ꯂꯨꯋꯦ
ꯂꯨꯕꯅꯦ ꯄꯨꯟꯁꯤꯁꯦ ꯐꯥꯒꯤ ꯅꯠꯇꯦ
ꯎꯝ ꯇꯧꯗ꯭ꯔꯒꯅ ꯑꯁ ꯃꯤꯅ ꯅꯪ ꯑꯗꯨꯃꯥꯏꯅ ꯇꯧꯔꯝꯒꯗꯕꯅꯤꯅꯦ ꯀꯥ ꯍꯥꯏꯌꯦ
ꯎꯝ
ꯏꯁꯣꯔꯕꯨ ꯐꯖꯅ ꯄ꯭ꯔꯊꯅꯥ ꯇꯧꯔꯒ ꯎꯝ ꯂꯩꯇ꯭ꯔꯗꯤ ꯌꯥꯗ꯭ꯔꯦ
ꯑꯦ ꯍꯣꯏ ꯈꯨꯟꯗ ꯂꯩꯕ꯭ꯔꯣ ꯅꯪ
ꯈꯨꯟꯗ ꯂꯩꯇꯦ ꯅꯣꯏꯗꯤ ꯈꯨꯟꯗ ꯂꯩꯕ꯭ꯔꯣ
ꯂꯩꯇꯦꯗ
ꯑꯩꯈꯣꯏ ꯑꯩꯈꯣꯏ ꯇꯝꯄꯥꯛꯇ ꯂꯩꯌꯦ
ꯐꯦꯃꯦꯂꯤ ꯄ꯭ꯔꯞ ꯂꯩꯕꯔꯣ
ꯍꯣꯏ ꯂꯩꯌꯦ ꯑꯗꯨꯃꯥꯏ ꯍꯥꯏꯕ ꯇꯥꯕꯅꯦ
ꯆꯥ ꯆꯥ ꯀꯋꯥꯇꯔꯗ ꯒꯨꯝꯕ ꯂꯩꯕ꯭ꯔꯣ
ꯍꯣꯏ
ꯆꯥ ꯆꯥ ꯀꯋꯥꯇꯔ ꯍꯥꯏꯔꯗꯤ ꯑꯃꯨꯛ ꯈꯪꯒꯗꯕ ꯃꯥꯜꯂꯦ ꯅꯪꯁꯦ ꯀꯥꯏ ꯂꯩꯕꯅꯣ ꯍꯥꯏꯔꯒ
ꯅꯪꯁꯨ ꯅꯪꯁꯨ ꯇꯝꯄꯥꯛ ꯂꯩꯕ꯭ꯔꯣ
ꯇꯝꯄꯥꯛ ꯂꯩꯇꯦꯗ ꯁꯔꯒꯗ ꯂꯩ
ꯑꯁ ꯂꯣꯏꯔꯦꯍꯦ ꯑꯗꯨꯗꯤ ꯁꯔꯒ ꯀꯥꯕꯗꯣ
ꯇꯝꯄꯥꯛ ꯂꯩꯕꯁꯦ ꯃꯤ ꯌꯥꯝꯃꯟꯒ꯭ꯔꯦꯕ
ꯑꯁ ꯂꯣꯏꯔꯦ ꯎꯝ
ꯇꯝꯄꯥꯛ ꯂꯩꯕ ꯋꯥꯔꯦ ꯑꯗꯨꯅ
ꯑꯣ ꯈꯨꯟꯗ ꯂꯩꯕ꯭ꯔꯣ
ꯇꯝꯄꯥꯛ ꯂꯩꯌꯦ ꯐꯥꯒꯤ ꯇꯧꯕꯅꯤꯗ ꯍꯡꯉꯥ ꯆꯠ ꯆꯠꯄꯨꯗꯤ ꯆꯠꯅꯤꯡꯗ꯭ꯔꯦ ꯂꯩꯅꯤꯡꯂꯦ ꯁꯤꯗ
ꯂꯩꯔꯨꯔꯒꯗꯤꯀꯣ ꯆꯠꯅꯤꯡꯗꯕꯅꯦ
ꯈꯨꯟꯗ ꯑꯃꯨꯛ ꯈꯨꯟꯗ ꯆꯠꯂꯏꯀꯣ ꯁꯨꯡ ꯂꯥꯛꯂꯥꯛꯅꯤꯡꯗꯦ
ꯑꯣ ꯍꯣꯏ
ꯑꯗꯨ ꯂꯩꯔꯨꯕꯗꯤ ꯌꯥꯗꯕꯅꯤꯅꯀꯣ
ꯎꯝ
ꯂꯩꯔ ꯀꯩꯗꯧꯔꯨꯅꯤ
ꯈꯪꯗ꯭ꯔꯦꯗ ꯌꯥꯝ ꯂꯨꯔꯦ
ꯂꯥꯏꯅ ꯇꯝꯃꯝꯕ ꯑꯃ ꯂꯥꯛꯀꯅꯤꯗ ꯑꯐꯕ ꯑꯃ
ꯎꯝ
ꯥꯂꯥꯏꯅ ꯆꯥꯟꯕꯤꯔꯗꯤꯀꯣ ꯈꯔ ꯍꯣꯠꯅꯕ ꯀꯜꯂꯗꯤ ꯋꯥꯔꯤꯗꯣ
ꯍꯣꯏꯅꯦ ꯆꯨꯝꯃꯤꯅꯦ ꯋꯥꯔꯤꯗꯨ ꯅꯠꯇꯦ ꯑꯁꯦꯡꯕꯅꯤ ꯍꯥꯏꯔꯤꯗꯣ
ꯈꯥꯡꯕꯗꯤ ꯈꯔ ꯀꯟꯕ ꯇꯥꯔꯦ
ꯎꯝ
ꯕꯣꯔ ꯐꯪꯒꯦ ꯍꯥꯏꯔꯗꯤ ꯋꯥꯡꯅ ꯆ ꯊꯥꯒꯠꯄꯤꯅꯤꯡꯉꯥꯏ ꯀꯣ
ꯎꯝ ꯑꯩꯗꯤ ꯈꯥꯡꯕ ꯍꯩꯇꯦꯗ ꯈꯥꯡꯕ ꯍꯩꯇꯦꯕ ꯀꯩꯁꯨ꯫
ꯑꯁ ꯈꯥꯡꯕꯗꯤ ꯍꯩꯈ꯭ꯔꯦ ꯍꯩꯈ꯭ꯔꯦ ꯑꯩꯗꯤ꯫
ꯁꯨꯛꯍꯩ ꯍꯩꯔꯣꯏ ꯑꯁꯦꯡꯡꯕꯅꯦ ꯑꯗꯨꯝ ꯋꯥꯔꯗꯤ ꯑꯗꯨꯝ ꯊꯣꯛ ꯁꯥꯟꯅꯅꯤꯡꯗꯦꯕ ꯑꯗꯨꯝ ꯃꯄꯥꯟꯗ ꯊꯣꯛꯑꯒ ꯐꯝꯃ
ꯈꯥꯡꯕ ꯍꯩꯕ ꯍꯥꯏꯕꯁꯦ ꯑꯩꯅ ꯍꯥꯏꯕꯗꯤ ꯃꯤꯒꯤ ꯃꯈꯥꯗ ꯂꯩꯕꯗꯣ ꯑꯗꯨ ꯍꯥꯏꯕꯅꯦ꯫
ꯃꯤꯒꯤ ꯃꯈꯥ꯫
ꯃꯤꯒꯤ ꯃꯈꯥꯗ ꯂꯩꯕ ꯍꯩ ꯍꯩꯕꯗꯨ ꯑꯗꯨ ꯈꯥꯡꯕ ꯍꯩꯕ ꯀꯧꯋꯦ꯫ ꯋꯥꯔꯒ ꯅꯥꯔꯒ ꯈꯥꯡꯕꯗꯨ ꯅꯠꯇꯕ ꯑꯩꯅ ꯍꯥꯏꯕꯗꯤ꯫
ꯑꯣ ꯑꯣ ꯑꯣ ꯍꯣꯏ ꯑꯗꯨꯕꯨꯗꯤ ꯇꯥꯏꯌꯦ ꯇꯥꯏꯌꯦ꯫ ꯍꯣꯏ ꯑꯗꯨꯕꯨꯗꯤ ꯑꯁ ꯑꯗꯨꯝ ꯇꯜꯂꯦꯅ ꯑꯩꯗꯤ꯫
ꯇꯜꯂꯤ ꯍꯥꯏꯒꯅꯨ ꯈꯥꯒꯗꯕꯅꯤꯑꯗꯨꯗꯤ꯫
ꯏꯒꯣ ꯂꯩꯇꯕꯁꯤꯡꯅ ꯈꯥꯡꯒꯗꯕꯅꯤ ꯑꯗꯨꯒꯨꯝꯕꯗꯤ꯫
ꯑꯁ꯫ ꯑꯩꯗꯤ ꯌꯥꯝ ꯈꯥꯡꯉꯛꯑꯦ꯫
ꯀꯔꯤ ꯀꯔꯤ ꯈꯪꯂꯛꯄꯔꯣ ꯈꯤꯇꯪ ꯁꯤꯌꯥꯔ ꯇꯣꯕꯤꯌꯣ꯫
ꯑꯁ ꯁꯤꯒꯤ ꯋꯥꯐꯝ ꯁꯦꯌꯔ ꯇꯧꯕ ꯅꯨꯡꯉꯥꯏꯇ꯭ꯔꯦ ꯊꯤ ꯊꯤꯅ ꯉꯥꯡꯉꯁꯨꯀꯣ ꯑꯗꯨꯝ
ꯀꯩꯁꯨ ꯈꯨꯝꯕꯤꯗꯦ ꯐꯃꯨꯡ ꯐꯃꯨꯡꯗ꯫
ꯅꯣꯏ ꯏꯃꯥꯅ ꯌꯥꯝ ꯆꯩꯔꯛꯄ ꯃꯥꯟꯂꯤꯗ ꯆꯥꯛ ꯊꯣꯡꯗꯕꯒꯤ꯫
ꯅꯠꯇꯦꯍꯦ ꯌꯨꯝꯗ ꯆꯩꯕꯕꯨꯗꯤ ꯀꯩꯁꯨ ꯀꯥꯟꯗꯦꯗ꯫ ꯀꯩꯁꯨ ꯈꯟꯗꯦꯗ ꯍꯥꯏꯗꯤ ꯃꯤꯅ ꯌꯦꯡꯁꯤꯟꯕ ꯍꯥꯏꯕꯁꯨ ꯑꯃ ꯂꯩꯗꯅꯀꯣ꯫
ꯍꯝ
ꯃꯤ ꯑꯣꯏꯅ ꯍꯤꯡꯂꯨꯕꯅꯤꯅ꯫
ꯆꯨꯝꯃꯦꯗ ꯑꯗꯨꯁꯨ
ꯑ ꯑꯗꯨꯀꯥꯟꯗ ꯀꯝꯅꯤꯡꯕ ꯃꯇꯥꯡ ꯁꯥꯎꯅꯤꯡꯕ ꯃꯇꯥꯡ ꯐꯨꯗꯣꯛꯅꯤꯡꯕ ꯃꯇꯥꯡ ꯌꯥꯎꯋꯤꯗꯅꯀꯣ꯫ ꯑꯗꯨ ꯃꯇꯝꯗ ꯉꯥꯡꯗꯕꯤꯗ꯫
ꯌꯥꯉ ꯌꯥ
ꯐꯃꯨꯡꯗ ꯆꯠꯂꯒ꯫